ꯍꯂꯣ ꯇꯥꯕ꯭ꯔꯣ
ꯇꯥꯏ ꯇꯥꯏ ꯐꯖꯅ ꯀꯩꯅꯣ ꯇꯧꯗꯦꯅꯦ ꯅꯪ ꯀꯗꯥꯏꯗ ꯂꯩꯕ꯭ꯔꯣꯅꯦ
ꯍꯧꯖꯤꯛꯇꯤ ꯀꯔꯤꯁꯨ ꯀꯥ ꯃꯅꯨꯡꯗ ꯂꯩꯌꯦ
ꯀꯩ ꯍꯥꯏꯕ
ꯀꯥ ꯃꯅꯨꯡꯗ ꯂꯩꯌꯦꯕ ꯇꯥꯔꯕꯣ
ꯇꯥꯔꯦ ꯇꯥꯔꯦ
ꯑꯁ ꯑꯩꯗꯣ ꯁ꯭ꯀꯔꯠ ꯌꯥꯝ ꯄꯥꯝꯃꯦꯅꯀꯣ ꯁ꯭ꯀꯔꯠ ꯑꯃꯈꯛꯇꯪ ꯂꯩꯖꯔꯨꯕ ꯇꯔꯛ ꯇꯔꯛ
ꯎꯝ
ꯌꯥꯝ
ꯉꯥꯏꯈꯣ ꯉꯥꯏꯈꯣ ꯅꯪ ꯈꯣꯟꯖꯦꯜꯗꯣ ꯀꯩꯅꯣ ꯇꯧꯋꯦ ꯌꯥꯝꯅ
ꯉꯥꯏꯈꯣꯀꯣ ꯁꯦꯝꯃꯛꯀꯦ
ꯇꯥꯔꯦ ꯇꯥꯔꯦ ꯍꯧꯖꯤꯛꯇꯤ ꯎꯝ ꯇꯥꯔꯦ
ꯌꯥꯝ ꯐꯖꯩꯌꯦꯅ ꯂꯩꯔꯛꯄꯗꯨ ꯈꯪꯕ꯭ꯔ
ꯎꯝ
ꯍꯧꯖꯤꯛꯁꯦ ꯑꯩꯅ ꯁꯦꯠꯂꯀꯥꯟꯗꯗꯤ ꯂꯩꯇ꯭ꯔꯦ ꯄꯛꯇ꯭ꯔꯕ ꯀꯩꯝꯇ ꯑꯗꯨꯝ ꯁꯦꯠꯇꯕꯤꯗ ꯊꯝꯗꯣꯔꯕ ꯑꯗꯨꯒꯤ
ꯀꯩꯅꯣ ꯎꯝ ꯒꯥꯔꯤ ꯀꯩꯀꯥ ꯃꯈꯣꯜ ꯌꯥꯝ ꯇꯥꯏꯌꯦ ꯅꯪꯒꯤꯁꯦ
ꯒꯥꯔꯤ ꯌꯥꯝ ꯀꯟꯅ ꯊꯧꯗꯤꯌꯦ ꯍꯧꯖꯤꯛꯄꯣ ꯀꯗꯥꯏꯗꯒꯤ ꯒꯥꯔꯤ ꯃꯈꯣꯜꯅꯣ
ꯈꯪꯗꯦ ꯀꯔꯤ ꯃꯈꯣꯟꯅꯣ ꯇꯤ ꯇꯣ ꯇꯤ ꯇꯣ ꯇꯧ ꯂꯩꯌꯦ
ꯎꯝ
ꯃꯇꯝꯁꯦ ꯈꯪꯍꯧꯗꯦꯀꯣ ꯍꯧꯖꯤꯛꯁꯦ ꯊꯥ ꯃꯌꯥꯏꯗ ꯑꯃꯨꯛ ꯆꯪꯈ꯭ꯔꯦ ꯊꯥ ꯇꯪꯈꯥꯏꯈꯛꯇ ꯉꯥꯏꯔꯦ
ꯑꯗꯨꯅꯦ ꯑꯃꯨꯛ ꯈꯁꯃꯛ ꯇꯧꯔꯒ ꯑꯃꯨꯛ ꯅꯣꯏ ꯑꯦꯛꯖꯥꯝꯗꯣ ꯑꯃꯨꯛ ꯊꯣꯛꯂꯛꯑꯃꯤꯅ ꯂꯩꯗꯤ
ꯑꯗꯨꯅ ꯒ꯭ꯌꯥꯟ ꯇꯥꯗꯦꯗ ꯄꯨꯟꯁꯤꯁꯦ ꯃꯇꯝꯁꯤꯅ ꯈꯪ ꯆꯠꯈꯤꯕꯁꯨ ꯈꯪꯍꯧꯗꯦ
ꯎꯝ ꯉꯔꯥꯡꯗꯣ ꯏꯃꯥꯟꯅꯕ ꯑꯃꯒ ꯋꯥꯔꯤ ꯁꯥꯕ ꯑꯈꯣꯏꯁꯨ ꯁꯨꯃꯥꯏ ꯁꯥꯟꯅꯔꯤꯁꯦ ꯂꯥꯏꯔꯤꯛꯄꯨꯗꯤ ꯄꯨꯡꯇꯝ ꯇꯝꯖꯟ ꯇꯝꯁꯤꯜꯂꯦꯕꯨ ꯋꯥꯈꯜꯗꯤ ꯑꯗꯨꯝ ꯑꯉꯥꯡ ꯑꯣꯏꯔ ꯂꯩꯔꯤ ꯀꯃꯥꯏꯅ ꯇꯧꯗꯣꯏꯅꯣ ꯈꯪꯗꯦ ꯃꯤꯅ ꯃꯄꯥꯟꯂꯣꯝꯗ ꯌꯦꯡꯕꯗꯗꯤ ꯑꯍꯟ ꯃꯥꯜꯂꯝꯒꯅꯤ ꯑꯩꯈꯣꯏ ꯃꯔꯛ ꯃꯁꯦꯜꯗꯗꯤ ꯑꯗꯨꯝ ꯑꯉꯥꯡ ꯉꯥꯛꯇ ꯋꯥꯈꯜꯗꯨ ꯆꯦꯟꯗ꯭ꯔ ꯍꯥꯏꯔꯁꯨ ꯑꯗꯨꯝ ꯑꯩꯁꯨ ꯆꯦꯜꯂꯤ ꯍꯥꯏꯕ
ꯎꯝ ꯈꯪꯗꯔꯦꯗ ꯃꯤꯑꯣꯏꯕ ꯄꯨꯟꯁꯤꯁꯦꯀꯣ
ꯃꯣꯏ ꯑꯍꯟꯈꯩꯁꯨ ꯑꯗꯨꯃꯥꯏꯅ ꯈꯜꯂꯝꯖꯥꯠꯂ
ꯀꯔꯤ ꯍꯥꯏꯕ
ꯑꯍꯟꯈꯩꯁꯨ ꯑꯩꯁꯦ ꯑꯉꯥꯡ ꯑꯣꯏꯔꯤ ꯏꯆꯥ ꯑꯅꯤ ꯑꯍꯨꯝ ꯄꯣꯛꯑꯁꯨ ꯀꯥꯏꯅ ꯈꯜꯂꯤꯖꯥꯠꯂ
ꯍꯥꯍꯥ
ꯍꯝ ꯑ ꯈꯪꯅꯤꯡꯗꯔꯣ ꯍꯥꯏꯗꯤ ꯑꯈꯣꯏ ꯋꯥꯈꯜꯗꯗꯤ ꯑꯗꯨꯃꯥꯏ ꯑꯗꯨꯝ ꯂꯩꯗꯅ
ꯑꯝ
ꯑꯍꯟꯁꯤꯡꯁꯨ ꯑꯣ ꯍꯧꯖꯤꯛꯇꯤ ꯑꯩ ꯏꯃꯨꯡꯒꯤ ꯃꯀꯣꯛꯅꯤ ꯑꯗꯨꯅ ꯑꯩ ꯁꯤ ꯇꯧꯗꯕ ꯌꯥꯗꯦ ꯀꯥꯏꯅ ꯈꯜꯂꯤꯖꯥꯠꯂ ꯅꯠꯇ꯭ꯔꯒ ꯑꯉꯥꯡꯒꯤ ꯋꯥꯈꯜ ꯈꯟꯖꯥꯠꯂ
ꯈꯜꯂꯝꯅꯤꯗ ꯃꯔꯛ ꯃꯔꯛꯇ ꯑꯉꯥꯡꯒꯤꯁꯨ ꯑꯗꯨꯝ ꯈꯜꯂꯝ ꯑꯉꯥꯡ ꯋꯥꯈꯜꯁꯨ ꯑꯗꯨꯝ ꯈꯜꯂꯝꯒꯅꯤ ꯑꯍꯟ ꯑꯣꯏꯕꯅꯤꯅ ꯑꯍꯟꯒꯤ ꯋꯥꯈꯜꯁꯨ ꯑꯗꯨꯝ ꯈꯜꯂꯝꯒꯅꯤ
ꯇꯤꯟꯅꯕꯖꯦ ꯂꯦꯡꯒꯥ ꯂꯦꯡꯒꯥꯅ ꯇꯤꯟꯅꯕꯖꯦ ꯅꯨꯡꯉꯥꯏꯕꯖꯥꯠꯅꯤ ꯌꯥꯝ ꯑꯉꯥꯡ ꯑꯣꯏꯁꯤꯜꯂꯗꯤ ꯑꯩꯈꯣꯏꯒꯤ ꯋꯥꯈꯜ ꯍꯥꯏꯐꯦꯠ ꯃꯥꯟꯅꯩꯗꯅ
ꯑꯁ ꯍꯟꯗꯛ ꯍꯟꯗꯛꯀꯣ ꯑꯁ꯭ꯋꯥꯏꯗꯤ ꯃꯤꯃꯤ ꯌꯥꯝ ꯇꯥꯡꯈꯠꯈ꯭ꯔꯦ ꯂꯨꯄꯥ ꯀꯨꯟꯒꯤ ꯑꯍꯨꯝ ꯈꯛꯇꯅꯦ
ꯌꯥꯝ ꯇꯥꯡꯉꯦ ꯄꯣꯠꯁꯦ ꯍꯟꯗꯛ ꯄꯣꯠ ꯆꯩꯩ ꯀꯩꯀꯥ ꯑꯂꯨ ꯀꯩꯀꯥꯁꯨ ꯂꯣꯏꯅ ꯍꯦꯟꯒꯠꯈ꯭ꯔꯦ ꯃꯃꯜ
ꯁ꯭ꯋꯥꯏꯗꯤ ꯑꯂꯨꯗꯩ ꯁꯨꯡꯇꯥꯡ ꯇꯥꯡꯗꯦꯕ ꯑꯗꯨꯝ ꯆꯥꯍꯜꯂꯤꯕꯒꯤꯗꯣ ꯑꯂꯨ ꯇꯥꯡꯕꯗꯒ ꯇꯥꯡꯕꯅꯦ
ꯅꯪ ꯂꯥꯛꯄꯗ ꯕꯣꯔꯥ ꯑꯃꯥ ꯄꯨꯔꯒ ꯂꯥꯛꯑꯣꯅꯦ
ꯒꯛꯇ꯭ꯔ‌ꯣ ꯍꯥꯏꯕ ꯁꯤꯗꯤꯅꯦ ꯑꯂꯨ ꯑꯗꯨꯗꯗꯤ ꯑꯂꯨ ꯇꯥꯕ ꯃꯇꯝ ꯑꯃ ꯂꯩꯗꯅ
ꯎꯝ
ꯇꯥꯡꯕ ꯍꯥꯏꯗꯤ ꯍꯨꯝꯐꯨ ꯌꯧꯔꯛꯄ ꯌꯥꯎꯋꯤꯗꯅ ꯑꯗꯨꯝ ꯀꯩꯅꯗ
ꯑꯦ ꯑꯩꯁꯨ ꯈꯪꯗꯦ ꯑꯩꯈꯣꯏꯒꯤ ꯂꯧ ꯑꯥꯂꯨ ꯊꯥꯏꯉꯩ ꯃꯇꯝꯗꯣ ꯈꯪꯍꯧꯕ꯭ꯔꯥ ꯑꯩꯈꯣꯏ ꯏꯃꯨꯡ ꯑꯗꯨ ꯊꯥꯕ ꯃꯇꯝꯗ ꯑꯗꯨꯀꯥꯟꯗ ꯑ ꯑꯈꯣꯏ ꯑꯂꯨꯗꯣ ꯀꯨꯏꯅ ꯆꯥꯅꯕꯅꯤꯅ ꯆꯍꯤ ꯑꯃꯅꯤ ꯆꯍꯤ ꯑꯃꯃꯨꯛ ꯆꯥꯅꯕꯅꯦ ꯇꯨꯡꯖꯤꯜꯂ ꯊꯝꯃꯤꯗꯅ ꯑꯗꯨꯝ ꯀꯩꯀꯩ ꯄ꯭ꯔꯣꯒꯝ ꯂꯩꯕ ꯀꯥꯟꯗ ꯂꯧꯕ ꯍꯦꯛ ꯍꯦꯛ ꯂꯥꯛꯑꯦꯕꯀꯣ ꯈꯨꯡꯒꯪꯁꯤꯗ
ꯑꯂꯨ ꯇꯥꯡꯕ ꯃꯇꯝꯗꯣ ꯑꯦ ꯍꯨꯝꯐꯨꯗ꯭ꯔꯥ ꯑꯗꯨꯃꯥꯏꯅ ꯄꯤꯌꯦ
ꯏꯁ ꯇꯥꯡꯕꯅꯦ
ꯎꯨꯝꯐꯨꯗ꯭ꯔꯥ ꯄꯩꯁꯥ ꯄꯤꯕꯗꯣ ꯍꯨꯝꯐꯨ ꯅꯤꯐꯨ ꯃꯥꯔꯐꯨ ꯑꯗꯨꯃꯥꯏꯅ ꯄꯤꯕꯗꯣ ꯑꯩꯈꯣꯏ ꯏꯃꯨꯡ ꯌꯣꯟ ꯎ ꯍꯨꯝꯐꯨ ꯑꯗꯨꯃꯥꯏꯅ ꯌꯣꯟꯈꯤꯕ꯭ꯔꯥ ꯀꯩꯅꯣꯝ ꯇꯧꯕꯅꯦꯕꯀꯣ
ꯍꯥꯏꯗꯤ ꯑꯂꯨ ꯇꯥꯡꯉꯦ ꯑꯈꯣꯏꯒꯤ ꯈꯣꯏ ꯌꯨꯝꯐꯥꯎꯕ ꯂꯩꯕ ꯉꯝꯗꯦꯅ ꯆꯥꯈꯤꯗꯕ ꯍꯞꯇꯥ ꯑꯃꯅꯤ ꯌꯥꯎꯒꯤꯕꯁꯨ ꯌꯥꯎꯈ꯭ꯔꯕꯅꯦ
ꯎꯝ
ꯑꯗꯨ ꯑꯗꯨꯁꯨ ꯅꯠꯇꯦꯀꯣ ꯎꯝ ꯀꯩꯅꯣꯗꯣ ꯇꯩꯜꯂꯧ ꯅꯠꯇꯕ ꯆꯅꯝꯗꯣ ꯆꯅꯝꯖꯨ ꯌꯥꯝ ꯇꯥꯡꯗꯥꯔ
ꯑꯁ ꯇꯥꯡꯉꯦ ꯆꯥꯗꯕꯁꯨ ꯀꯨꯏꯔꯦ ꯊꯥ ꯑꯅꯤ ꯑꯍꯨꯝ ꯑꯣꯏꯔꯝꯅꯤ ꯑꯩꯗꯤ
ꯆꯥꯁꯨ ꯆꯥꯅꯤꯡꯗꯕ ꯍꯥꯏꯗꯤ ꯍꯤꯟꯖꯥꯡ ꯀꯩꯀꯥꯒꯨꯝꯕꯗ ꯍꯥꯞꯄꯗꯤꯥ ꯍꯥꯎ ꯃꯍꯥꯎ ꯑꯃ ꯑꯃꯒꯤ ꯑꯃ ꯂꯩꯕꯅꯦꯕ ꯋꯣ ꯑꯗꯨ ꯍꯥꯞꯄꯗꯤ
ꯎꯝ
ꯑꯁ ꯌꯥꯝ ꯇꯥꯡꯕꯒꯤ ꯊꯥ ꯖꯅꯋꯥꯔꯤ ꯑꯗꯨꯋꯥꯏꯗ ꯆꯥꯈꯤꯕꯗꯨꯅꯣ ꯀꯨꯏꯔꯝꯃꯅꯤꯌꯦ ꯆꯥꯗꯕ
ꯑꯗꯨꯗꯤ ꯑꯁ ꯁ꯭ꯋꯥꯏꯗꯗꯤ ꯑ ꯑꯗꯨꯒꯨꯝꯕꯗꯤ ꯈꯪꯗ꯭ꯔꯦ ꯑꯂꯨꯁꯤꯃꯗꯤ ꯇꯥꯡꯉꯗꯤ ꯀꯣꯛ ꯄꯤꯖꯔꯣꯅꯨꯗꯅ ꯑꯩꯈꯣꯏꯗꯁꯨ ꯂꯩꯕꯗꯣ ꯉꯝꯗ꯭ꯔꯝꯅꯤ ꯅꯠꯇ꯭ꯔꯥ ꯈꯔ ꯑꯍꯣꯡ ꯑꯍꯣꯡꯕ ꯍꯋꯥꯏꯒꯨꯝꯕ ꯂꯩꯔ ꯄꯤꯖꯔꯣ
ꯑꯗꯨꯅꯦ ꯅꯣꯏ ꯑꯗꯨꯋꯥꯏꯗ ꯀꯩꯅꯣ ꯃꯅꯥ ꯃꯁꯤꯡꯒꯨꯝꯕꯗꯤ ꯑꯗꯨꯝ ꯌꯣꯟꯕ꯭ꯔꯥ ꯗꯨꯀꯥꯟꯒꯨꯝꯕꯗ
ꯗꯨꯀꯥꯟ ꯍꯥꯏꯖꯦ ꯑꯩꯈꯣꯏ ꯑ ꯀꯩꯅꯣ ꯂꯩꯕ ꯁꯨꯃꯥꯏꯅꯅꯦ ꯀꯩꯊꯦꯜ ꯑꯆꯧ ꯑꯆꯧꯕ ꯅꯨꯄꯤ ꯉꯥꯛ ꯐꯝꯕ ꯑꯗꯨꯃꯥꯏꯅ ꯂꯩꯗꯅ
ꯎꯝ
ꯍꯥꯏꯗꯤ ꯃꯅꯥ ꯃꯁꯤꯡ ꯌꯣꯟꯕꯒꯤ ꯆꯤꯄ꯭ꯔꯒ ꯑꯌꯨꯛ ꯉꯟꯇꯥ ꯑꯗꯨꯃꯥꯏꯅ ꯄꯔꯦꯡ ꯁꯥꯥꯡꯅ ꯌꯣꯟꯕꯗꯣ
ꯎꯝ
ꯑꯗꯨꯃꯥꯏꯅ ꯑꯌꯨꯛ ꯉꯟꯇꯥ ꯀꯥꯗꯤ ꯑꯝꯇ ꯌꯣꯟꯗꯦꯀꯣ ꯃꯣꯏꯅ ꯌꯣꯜꯂꯛꯇꯣꯏꯁꯦ ꯅꯨꯡꯊꯤꯜ ꯌꯥꯏꯔꯝ ꯅꯨꯡꯗꯥꯡ ꯋꯥꯏꯔꯝꯗ ꯌꯣꯜꯂꯛꯀꯅꯦꯕꯀꯣ
ꯅꯣꯏꯖꯦ ꯑꯗꯨꯝ ꯌꯣꯟꯅꯕ꯭ꯔꯥ
ꯌꯣꯜꯂꯦ ꯗꯨꯀꯥꯟ ꯑꯆꯧꯕ ꯑꯃ ꯃꯣꯏꯅ ꯌꯨꯝ ꯑꯃ ꯁꯥꯕꯤꯌꯦ ꯑꯗꯨꯏꯒꯤ ꯃꯅꯨꯡꯗ ꯍꯧꯖꯤꯛꯀꯤ ꯃꯅꯥ ꯃꯁꯤꯡꯁꯤ ꯂꯣꯏ ꯌꯣꯜꯂꯦꯕ
ꯎꯝ ꯐꯩꯩꯅꯦ ꯑꯗꯨꯗꯤꯀꯣ
ꯑꯁ ꯊꯥꯕꯤꯒꯖꯦ ꯈꯨꯇꯥꯡ ꯑꯝꯅꯤꯍꯦ ꯇꯔꯕꯨꯁꯀꯗꯣ ꯇꯔꯕꯨꯁ ꯈꯪꯕ ꯅꯠꯇ꯭ꯔꯣ
ꯈꯪꯉꯦ ꯈꯪꯉꯦ
ꯇꯔꯕꯨꯁ ꯀꯥꯖꯦ ꯀꯦꯖꯤ ꯑꯃꯗ ꯍꯨꯝꯍꯨꯝꯗ꯭ꯔꯥ
ꯄꯁ ꯇꯥꯡꯉꯦꯍꯦ
ꯑꯩꯈꯣꯏꯅ ꯑꯗꯨꯗ ꯍꯥ ꯇꯔꯕꯨꯁꯄꯤ ꯀꯦꯔ ꯆꯥꯎꯅꯄꯥꯒꯨꯟ ꯀꯨꯟ ꯊ꯭ꯔꯥꯒꯤ ꯐꯪꯗ꯭ꯔꯣ ꯑꯗꯨꯝ
ꯑꯥ
ꯆꯗꯤ ꯀ ꯀꯃꯗ꯭ꯔꯥ ꯎꯝ ꯂꯩ ꯅꯍꯥꯟ ꯂꯩꯔꯒ ꯆꯥꯕꯅꯦ ꯆꯅꯤꯡꯦꯡ ꯃꯟꯅ ꯆꯥꯗꯕ ꯀꯨꯏꯔꯦ ꯑꯗꯨꯅꯀꯣ ꯁꯨꯖꯥ ꯆꯥꯕ ꯐꯪꯗꯕ ꯑꯩ ꯄꯥꯝꯗꯤ ꯄꯥꯝꯗꯦ ꯆꯔꯦ ꯆꯗꯕ ꯀꯨꯏꯃꯥꯟ ꯕꯩ
ꯅꯣꯏ ꯑꯗꯨꯋꯥꯏꯗ ꯂꯩꯕꯗꯣ ꯑꯗꯨꯝ ꯇꯣꯉꯥꯟ ꯇꯣꯉꯥꯟꯅ ꯑꯩꯈꯣꯏꯅ ꯆꯥꯅꯤꯡꯕ ꯈꯛꯇ ꯑꯩꯈꯣꯏꯅ ꯑꯗꯨꯝ ꯊꯣꯡꯉꯒꯗꯤ ꯁꯨ ꯆꯥꯕ ꯌꯥꯕ꯭ꯔꯥ
ꯌꯥ ꯑꯗꯣ ꯑꯗꯃꯥꯏꯅ ꯊꯣꯡꯉꯥꯒ ꯆꯕꯗꯣ ꯇꯉꯥꯏꯕ ꯒꯌꯥꯁ ꯁꯤꯂꯤꯟꯗꯔ ꯄꯨꯁꯤꯟꯗꯦ ꯒꯌꯥꯁ ꯂꯩꯇꯦꯅ ꯎꯝ ꯃꯣꯏꯃꯗ ꯇꯧꯗꯣꯏꯅ ꯆꯥꯃꯦꯟꯒ ꯇꯧꯔꯒ ꯅ ꯑꯗꯨ ꯀꯨꯏꯅ ꯊꯣꯡꯕꯒꯤ ꯌꯥꯝ ꯁꯣꯛꯑꯦꯕ ꯊꯨꯅ ꯊꯨꯅ ꯌꯥꯗꯕ ꯍꯧꯖꯤꯛ ꯏꯃꯥꯟꯕꯤꯈꯁꯤꯗꯤ ꯃꯃꯜ ꯭ꯌꯥꯟ ꯇꯥꯡ ꯇꯥꯡꯉꯩ ꯇꯥꯡ ꯁꯤꯅ ꯍꯩꯅ ꯂꯩꯕ ꯑꯩꯅ ꯍ ꯌꯥꯈꯤꯗ꯭ꯔꯦ ꯑꯗꯨꯃꯥꯏꯅ ꯊꯣꯡꯕꯑꯦ
ꯌꯦꯟꯒꯨꯝꯕꯗꯤ ꯑꯗꯨꯝ ꯅꯣꯏ ꯂꯩꯔꯒ ꯆꯥꯕ꯭ꯔꯥ
ꯁꯤꯗꯗꯤ ꯆꯥꯔꯝꯃꯦ ꯑꯗꯣ ꯍꯧꯖꯤꯛ ꯊꯣꯡꯉꯝꯃꯣꯏꯗꯕꯅꯤꯅ ꯑꯩꯈꯣꯏ ꯊꯣꯡ ꯉꯕ ꯄꯣꯠꯁꯤꯗꯗꯤ ꯃꯁꯥ ꯃꯁꯥꯅ ꯆꯥꯅꯤꯡꯕꯗꯣ ꯎꯝ ꯀꯤꯆꯟꯅ ꯀꯣꯡ ꯊꯣꯡꯍꯟꯖꯕ ꯆꯥꯛꯈꯨꯝꯗ
ꯑꯣ
ꯑꯩꯈꯣꯏ ꯏꯁꯥ ꯏꯁꯥꯅ ꯊꯣꯡꯖꯕꯗꯣ ꯁꯤꯅ ꯍꯥꯏꯅꯉꯥꯏ ꯌꯥꯒꯟꯗꯦ
ꯅꯪ ꯀꯔꯤ ꯊꯕꯛ ꯇꯧꯔꯤꯅꯣ ꯍꯧꯖꯤꯛ
ꯅꯪꯒꯤ ꯈꯣꯟꯖꯦꯜꯁꯦ ꯀꯩꯅꯣ ꯌꯥꯝ ꯇꯧꯋꯤꯅꯦ
ꯍꯥꯥ
ꯇꯥꯔꯕꯣ ꯍꯧꯖꯤꯛꯇꯤ
ꯍꯨꯖꯤꯛꯇꯤ ꯑꯥꯎ
ꯑꯣ ꯅꯪꯒꯤꯖꯦ ꯑꯩ ꯈꯪꯉꯦ ꯍꯣꯏ ꯅꯪꯗꯤ ꯇꯥꯗꯦ ꯑꯃꯨꯛ ꯆꯪꯖꯤꯜꯂꯛꯏꯅꯤ ꯅꯪ ꯇꯥꯅꯕ
ꯑꯣ ꯑꯩ ꯍꯥ ꯀꯔꯤ ꯍꯥꯏꯕ
ꯑꯩꯒꯤ ꯐꯃꯨꯡꯁꯦ ꯊꯣꯡꯅꯥꯎ ꯑꯅꯤ ꯑꯍꯨꯝꯅ ꯊꯪꯅꯩꯑꯕꯀꯣ
ꯑꯁ ꯅꯨꯡꯉꯥꯏ
ꯑꯗꯨꯒꯤꯗꯤ ꯍꯥꯏꯁꯦ ꯅꯨꯡꯁꯤꯠ ꯄꯨꯔꯥ ꯍꯨꯝꯃꯛꯑꯦ ꯍꯥꯏꯕ ꯅꯨꯡꯉꯥꯏꯌꯦ
ꯅꯣꯡ ꯅꯣꯡꯗꯤ ꯆꯨꯗꯦꯀꯣ
ꯅꯣꯡꯗꯤ ꯆꯨꯔꯛꯈꯤꯔꯣꯏ ꯍꯧꯖꯤꯛ ꯅꯣꯡ ꯆꯨꯅꯤꯡꯕꯒꯤ ꯃꯁꯛ ꯎꯗꯦ
ꯎꯝ ꯑꯩ ꯍꯥ ꯑꯁ ꯉꯁꯤ ꯅꯨꯃꯤꯠꯁꯦ ꯈꯪꯍꯧꯗꯅ ꯑꯃꯨꯛ ꯅꯨꯡꯗꯥꯡ ꯇꯥꯥꯔꯛꯑꯅꯤ ꯉꯥꯏꯍꯥꯛ ꯂꯩꯔꯗꯤ
ꯅꯨꯃꯤꯠ ꯇꯥꯗꯣꯔꯦ ꯑꯗꯨꯝ ꯍꯥꯏꯗꯥꯏ ꯅꯪ
ꯒ꯭ꯌꯥꯟ ꯇꯥꯗꯦꯗ
ꯑꯩ ꯊꯣꯛꯂꯛꯄꯗ ꯈꯣꯡꯖꯤꯟ ꯑꯃ ꯑꯩꯅ ꯅꯥꯏꯒ ꯑꯗꯨꯝ ꯇꯧ ꯂꯩꯕꯗꯣ ꯈꯪꯕ꯭ꯔꯥ ꯍꯥꯏꯗꯤ ꯃꯅꯨꯡ ꯆꯪꯁꯤꯟꯈꯤꯕꯒꯤ
ꯑꯧ ꯑꯧ ꯈꯪꯉꯦ ꯈꯪꯉꯦ
ꯑꯗꯣ ꯃꯃꯥꯡ ꯃꯃꯥꯡ ꯊꯥꯗ ꯂꯧꯊꯣꯛꯑꯦꯕꯀꯣ
ꯑꯁ ꯅꯪꯁꯨ ꯑꯗꯣ ꯌꯥꯝ ꯅꯥꯕꯅꯦ ꯑꯗꯨꯗꯣ
ꯅꯥꯏꯌꯦ ꯍꯛꯆꯥꯡ ꯄꯨꯝꯅꯃꯛ ꯆꯤꯡ ꯂꯥꯎꯋꯦ ꯍꯛꯆꯥꯡ ꯀꯩꯌꯥꯠ ꯂꯣꯏꯅ ꯄꯪꯊꯥꯈ꯭ꯔꯦ
ꯑꯃꯔꯛ ꯑꯕ ꯑꯅꯤꯔꯛꯔ ꯊꯣꯛꯈ꯭ꯔꯦꯕꯀꯣ
ꯎꯝ ꯍꯥꯏꯗꯤ ꯑꯩꯈꯣꯏꯅ ꯈꯨꯖꯤꯟ ꯊꯥꯡꯅ ꯀꯛ ꯀꯛꯄꯗ ꯁꯣꯏꯕꯅꯦꯕ ꯑꯗꯨꯒꯤꯅꯦꯕ
ꯎꯝ
ꯌꯥꯝ ꯃꯅꯨꯡ ꯍꯟꯖꯤꯜꯂꯒ ꯀꯛꯎꯕꯩꯅꯦꯕ
ꯅꯥꯕꯅꯦ ꯃꯅꯨꯡ ꯌꯧꯅ ꯀꯛꯑꯗꯤ ꯀꯛꯑꯁꯨ
ꯀꯔꯤ ꯈꯨꯅꯥꯅꯣꯅꯦꯍꯦ ꯏꯃꯥꯏ ꯄꯤ ꯇꯥꯒꯦ ꯇꯥꯒꯦ ꯇꯧꯔꯒ ꯀꯞ ꯀꯅꯤ ꯑꯩꯗꯤ ꯁꯨꯃꯥꯏꯅ ꯊꯣꯛꯈꯔꯒ ꯑꯩꯅ ꯢꯁꯀ꯭ꯨꯜ ꯀꯥꯔꯤꯉꯩ ꯃꯇꯝꯗꯁꯨ ꯏꯃꯥꯟꯅꯕꯤꯁꯤꯡꯅ ꯐꯥꯔꯒ ꯂꯧꯊꯣꯛꯄꯅꯤ ꯀꯩꯅꯣ
ꯑꯁ ꯖꯤꯡ ꯂꯥꯎꯗ꯭ꯔꯣ
ꯂꯥꯎꯋꯦꯍꯦ ꯀꯗꯥꯢꯗꯩ ꯎꯝ ꯈꯣꯡꯗꯣ ꯕꯪ ꯕꯪ ꯁꯥꯒꯠꯂꯒꯀꯣ ꯌꯥꯝ ꯅꯣꯛꯅꯤꯡꯉꯤ
ꯍꯩ ꯍꯥ
ꯑꯗꯨꯗꯨꯒ ꯑꯩꯅ ꯅꯣꯛꯁꯤꯟꯅꯕꯩ ꯆꯥꯡꯗꯣ ꯍꯥ ꯑꯩꯒꯤ ꯈꯣꯡꯅꯝꯗꯁꯨꯅꯦ
ꯎꯝ
ꯇꯤꯡꯈꯪ ꯆꯪꯈꯤꯕ ꯑꯗꯨ ꯑꯩ ꯈꯪꯍꯧꯗꯕꯖꯥꯠꯅꯦ
ꯑꯁ
ꯑꯗꯩꯗꯤ ꯆꯪꯍꯧꯔꯒ ꯈꯪꯍꯧꯗꯔꯅꯤꯅ ꯆꯠꯄꯗꯣ ꯌꯥꯔꯛꯇ꯭ꯔꯦꯅꯦ ꯊꯥꯏꯅ ꯑꯉꯥꯡ ꯑꯣꯏꯔꯤꯉꯩ ꯃꯇꯝꯒꯤ ꯋꯥꯔꯤꯅꯤ ꯍꯥꯏꯅꯤ
ꯑꯩꯁꯦ ꯅꯪꯗꯧꯅ ꯁꯨꯃꯥꯏꯅ ꯇꯧꯔꯝꯃꯦ
ꯎꯝ
ꯃꯔꯛ ꯃꯔꯛꯇ ꯌꯥꯝ ꯅꯥꯔꯛꯑꯦ ꯍꯟꯗꯛꯁꯨ ꯀꯣ
ꯎꯝ
ꯑꯗꯨꯕꯨ ꯍꯧꯖꯤꯛꯇꯤ ꯈꯔ ꯐꯔꯦꯗ
ꯆꯠꯄꯗꯔꯣ
ꯎꯝ ꯆꯠꯄ ꯀꯥꯟꯗ ꯃꯔꯛ ꯃꯔꯇ ꯅꯥꯏꯌꯦ
ꯈꯣꯡꯅꯝꯗꯔꯣ ꯈꯤꯇꯪ ꯀꯟ ꯀꯟ ꯂꯥꯎꯅ ꯃꯇꯨꯝ ꯑꯃ ꯄꯣꯝ ꯊꯣꯛꯄ꯭ꯔꯥ
ꯍꯧꯖꯤꯛꯇꯤ ꯇꯧꯗ꯭ꯔꯦ ꯅꯍꯥꯟꯋꯥꯥꯏꯗꯤ ꯇꯧꯔꯝꯃꯦ
ꯑꯗꯨꯃꯥꯏꯅ ꯀꯟ ꯀꯟ ꯂꯥꯎꯔ ꯃꯇꯨꯝ ꯑꯃ ꯄꯣꯝꯊꯣꯛꯑꯦꯕꯀꯣ ꯑꯩꯗꯣ
ꯑꯩꯒꯤꯁꯨꯅꯦ ꯌꯥꯝ ꯆꯥꯎꯋꯦ
ꯑꯗꯨꯗꯅꯦ ꯆꯥꯎꯔ ꯑꯦ ꯀꯃꯥꯏꯅ ꯐꯔꯤꯅꯣ ꯑꯗꯨꯒ
ꯈꯪꯗꯦ ꯀꯃꯥꯏꯅ ꯐꯅꯣ ꯈꯪꯗꯦ ꯑꯩꯁꯨ ꯑꯗꯨꯝ ꯆꯠꯄ ꯀꯥꯟꯗꯁꯨ ꯀꯣꯏ ꯌꯥꯝꯅ ꯍꯥꯏꯗꯤ ꯆꯦꯟꯕ ꯈꯣꯠꯄꯒ ꯇꯧꯕꯗꯣ ꯑꯗꯨ ꯇꯧꯕꯁꯨ ꯌꯥꯝ ꯅꯥꯔꯝꯕꯅꯦꯕ ꯍꯧꯖꯤꯛꯇꯤ ꯂꯩꯇ꯭ꯔꯦꯗ ꯗꯥꯛꯀꯨꯝꯅ ꯃꯃꯤ ꯃꯆꯥ ꯑꯃꯗꯤ ꯂꯩ ꯑꯃꯗꯤ ꯂꯩꯌꯦ
ꯑꯁ ꯑꯗꯨꯗ ꯑꯩ ꯍꯧꯖꯤꯛꯐꯥꯎ ꯂꯩꯔꯤ ꯀꯩꯅꯣ ꯌꯦꯇꯨꯝꯅ ꯐꯣꯠꯈꯤꯕꯒꯤ
ꯑꯁ
ꯀꯩꯅꯣ ꯇꯧꯕ ꯗꯣꯛꯇꯔ ꯆꯠꯂꯦ ꯅꯪ ꯒꯤꯁꯦ ꯌꯥꯝꯅ ꯊꯤꯅ ꯐꯤꯕꯝ ꯁꯣꯛꯑꯦ ꯎꯝ ꯀꯩꯅꯣꯝ ꯃꯅꯨꯡꯗ ꯆꯪꯈ꯭ꯔꯦ ꯇꯤꯡꯈꯥꯪ ꯑꯃ ꯑꯗꯣ ꯂꯧꯊꯣꯛꯇꯕꯒꯤ ꯍꯞꯇꯥ ꯑꯃꯅꯤ ꯑꯗꯨꯃꯥꯏꯅ ꯑꯣꯝꯁꯤꯟꯈ꯭ꯔꯦ ꯅꯪꯒꯤ ꯑ ꯀꯩꯅꯣꯗꯣ ꯑꯩꯈꯣꯏ ꯎꯟꯁꯥꯅ ꯗꯗꯒꯤ ꯎꯕ ꯐꯪꯗ꯭ꯔꯦ ꯑꯗꯨꯒꯤꯗꯤ ꯅꯣꯏ ꯑꯩꯅ ꯑꯩꯈꯣꯏ ꯃꯥꯗꯨꯁꯨ ꯃꯨꯛꯇꯤ ꯌꯦꯇꯨꯝꯅ ꯇꯧꯔ ꯍꯦꯛ ꯍꯦꯛ ꯌꯦꯡꯍꯜꯂꯦ ꯑꯗꯨ ꯎꯗꯦ ꯍꯥꯏꯕ ꯑꯩꯈꯣꯏ ꯃꯥꯅ
ꯎꯝ ꯗꯂꯣ ꯇꯧ ꯐ꯭ꯔꯦ
ꯍꯣꯏ ꯆꯂ ꯀꯁꯤꯗꯦ ꯍꯥ ꯀꯧꯒ ꯑꯣꯄꯁ
ꯑꯁ ꯀꯤꯌꯦ ꯑꯣꯄꯔꯦꯁꯟ ꯇꯧꯕꯁꯤꯗꯤ ꯀꯤꯌꯦ ꯑꯩꯁ
ꯐꯩ ꯀꯥꯎꯋꯅ ꯃꯥꯏꯅꯔꯤ ꯁꯖꯔꯤꯅꯤꯗ ꯑꯩꯒꯤꯁꯦ ꯃꯥꯏꯅꯔꯤ ꯁꯖꯔꯤ ꯑꯗꯨꯏꯁꯨ ꯀꯣ ꯅꯥꯃꯟꯕꯒꯤ ꯃꯣꯏꯅ ꯑꯦꯔꯦꯁꯁ ꯀꯥꯞꯄꯗꯣ ꯑꯩꯉꯣꯟꯗ ꯐꯥꯎꯋꯦ ꯍꯥꯏꯗꯣ ꯌꯦꯡ ꯌꯦ
ꯅꯪꯁꯨꯖꯥ ꯖꯥꯠꯅꯤꯀꯣ ꯐꯃꯨꯡ ꯃꯊꯛꯗꯒꯤ ꯇꯥꯕꯗꯒꯤ ꯅꯪꯒꯤ ꯈ꯭ꯋꯥꯡꯔꯥ ꯈꯣꯡꯔ ꯑꯃꯁꯨ
ꯍ